ꯍꯜꯂꯣ
ꯍꯜꯂꯣ ꯑ
ꯇꯥꯔꯦ ꯇꯥꯔꯦ ꯅꯪꯒꯤꯁꯨ ꯌꯥꯝ ꯇꯞꯄꯤ
ꯀꯥꯔꯕ ꯍꯣꯏ ꯅꯅ ꯀ ꯌꯥꯝ ꯀ ꯀ ꯑꯕ
ꯂꯥꯎ ꯊꯥꯕꯒ ꯌꯥꯗꯕ꯭ꯔꯣ ꯁꯤꯁꯦ ꯑ ꯑꯣ ꯑꯣ ꯉꯁꯤꯁꯨ
ꯀꯩ ꯊꯥꯕ ꯌꯥꯕ꯭ꯔꯥꯕꯣ
ꯂꯥꯎ ꯂꯎ ꯁ꯭ꯄꯤꯀꯔ ꯊꯥꯕ ꯌꯥꯗ꯭ꯔꯣ ꯁꯤꯁꯦ
ꯈꯪꯗ ꯌꯥꯗꯕ ꯃꯥꯜꯂꯦ ꯑꯩꯁꯨ ꯑꯩꯁꯨ ꯍꯥꯞꯄ ꯀ ꯇꯧꯅ ꯑꯩꯈꯣꯏ ꯁꯦꯅꯤꯌꯥꯔꯅ ꯍꯥꯞꯄꯤꯔꯛꯄꯅꯤ ꯈꯪꯗꯦꯕ ꯑꯩꯁꯨ ꯐꯖꯅ ꯑꯩ ꯆꯥꯛꯁꯨ ꯃꯤꯉꯣꯟꯗ ꯊꯥꯔꯇꯤ ꯃꯤꯅꯠ ꯑꯃ ꯋꯥꯔꯤ ꯁꯥꯟꯅꯒꯗꯕ ꯃꯩ ꯀꯩ ꯏꯗ ꯃꯩꯇꯩ ꯃꯣꯟꯗ ꯑꯗꯨꯗꯦ
ꯎ ꯁꯥꯟꯗ ꯁꯥꯟꯅꯔꯁꯦꯍꯦ ꯍꯤꯞꯄꯤꯅꯦ ꯑꯃ ꯍꯤ ꯄꯑꯦ
ꯎꯝ ꯅ ꯀ ꯇꯣꯕ ꯇꯥꯛ ꯆꯥꯛꯊꯣꯛꯑꯝꯃꯅꯤꯅꯦ
ꯇꯣꯛꯇ꯭ꯔꯤꯍꯦ ꯆꯥꯛ ꯀꯨꯝ ꯅꯤꯄꯥꯟꯗꯒꯤ ꯆꯖꯥ ꯑꯗꯨꯏꯅꯦ ꯅꯤꯄꯥꯥꯟꯗꯩꯅ ꯃꯥꯄꯟꯐꯧ
ꯑꯣ ꯀꯩꯅꯣ ꯍꯧꯖꯤꯛ ꯃꯅꯤꯄꯨꯔ ꯂꯩꯇꯕ
ꯇꯤꯑ ꯑꯩ ꯆꯪꯉꯦ
ꯑꯣ ꯑꯩ ꯅꯪ ꯃꯅꯤꯄꯨꯔ ꯂꯩꯕ ꯃꯥꯜꯂꯦꯅꯦ
ꯂꯩꯇꯦꯍꯦ ꯑꯩ ꯆꯪꯉꯕꯅꯦ ꯗꯦ ꯇꯦꯟꯗ ꯆꯪꯉꯛꯦ ꯑꯩ ꯏꯟꯗꯤꯔꯥ ꯒꯥꯟꯙꯤ ꯍꯥꯏ ꯃꯊꯪ ꯨꯟꯗ ꯇꯥꯗꯧ ꯃꯥꯜꯂꯦ ꯑꯣꯛꯇꯣꯕꯔꯗ ꯕꯨꯗꯤ ꯂꯩꯅꯤꯕꯀꯣ ꯑꯗꯨꯑꯣꯁꯨ ꯅꯨ ꯇꯔꯥꯒ ꯈ ꯇꯅꯤꯅ ꯄꯥꯝꯃꯨꯏꯗꯅ
ꯎꯝ ꯅꯗ ꯁꯥꯀꯦꯗꯦ ꯊꯂꯦ ꯌꯦꯔ
ꯑꯥ ꯊꯥꯃ
ꯅꯨꯡꯉꯥꯏꯖꯔꯕ ꯑꯩ ꯃꯅꯤꯄꯨꯔ ꯊꯣꯛꯄ ꯅ ꯃꯣꯟꯅꯦ ꯑꯩ ꯃꯅꯤꯄꯨꯔ ꯖꯒꯥ ꯑꯝꯇ ꯈꯪꯗꯦ ꯍꯥꯏꯕꯀꯣ ꯃꯥꯅ ꯀꯩꯅꯣ ꯇꯧꯔꯤꯉꯩꯗꯗꯤ ꯌꯨꯝꯗ ꯂꯩꯔꯤꯉꯩꯗꯤ ꯆꯠꯂꯛꯇꯕꯅꯤꯅ ꯑꯥꯎ ꯈꯤꯇꯪ ꯆꯥꯎꯔꯛꯄꯒꯗꯤ ꯃꯄꯥꯥꯟ ꯑꯗꯨ ꯂꯩꯔꯔꯕꯕ ꯅꯝ ꯇ ꯆꯄꯛ ꯈꯪꯗ꯭ꯔꯦ
ꯑꯩꯁꯨ ꯈꯪꯗꯦꯉꯣꯅꯤꯨꯔ ꯑꯩꯣꯏ ꯖꯒꯥ ꯑꯩꯅ ꯈꯪꯉꯤꯁꯦ ꯑꯩꯅ ꯀꯣꯂꯦꯖ ꯇꯝꯃꯝꯕ ꯎꯝ ꯃꯌꯥꯡ ꯏꯝꯐꯥꯜꯗꯣ ꯑꯗꯨ ꯈꯪꯉꯦꯀꯣ ꯍꯥꯏꯗꯤ ꯑꯩꯈꯣꯏ ꯍꯩꯔꯥꯡꯒꯣꯏ ꯊꯣꯡꯉꯩ ꯑꯗꯨꯕ ꯠꯄ ꯑꯗ ꯍꯩꯔꯥꯡꯒꯣꯏ ꯊꯣꯡꯗꯩꯅ ꯊꯥꯡꯃꯩꯕꯟꯐꯧ ꯆꯠꯄ ꯁꯤ ꯈꯛꯇꯅꯦꯁꯨ ꯈꯪꯉꯦꯁꯦ ꯊꯥꯡꯃꯩ ꯊꯥꯡꯃꯩꯕꯟꯗꯩꯅꯦꯕꯀꯣ ꯑꯗꯨꯣ ꯕꯣꯕꯣ ꯍꯣꯏꯗ ꯂꯩꯕ ꯍꯩꯔꯥꯡ ꯀꯣꯏꯊꯣꯡꯗ
ꯑ ꯀꯩꯅꯃꯦ ꯐꯜꯗꯦꯕ ꯁ꯭ꯀꯨꯜꯗ ꯃ ꯌꯥꯕ
ꯃꯌꯥꯡ ꯏꯝꯐꯥꯜꯗꯅꯅꯦ ꯀꯩꯅꯣ ꯇꯧꯕ ꯍꯥꯏꯗꯤ ꯀꯣꯂꯦꯖ ꯃꯤꯡ ꯆꯟꯁꯤꯜꯂꯒ ꯊꯝꯕꯗꯣ ꯑꯗꯨꯗꯨꯒꯤ ꯍꯣꯏ ꯍꯣꯏ ꯅꯦꯠ ꯀꯣꯆꯤꯡ ꯇꯧꯔꯝꯕꯒꯤ
ꯎꯝ ꯑꯗꯨꯅꯦꯕ ꯑꯩꯁꯨ ꯀꯣꯂꯦꯖꯇꯃ ꯍꯥꯏ ꯀꯩ ꯅ ꯀꯣꯏ ꯦꯖꯒ ꯅ ꯀꯣꯂꯤꯖ ꯊꯖꯧ ꯄꯥ ꯁꯃꯤꯦ ꯁꯃ ꯕꯨ ꯈꯜꯂꯤꯅꯦ ꯍꯥꯏꯕ ꯑꯗꯨꯒ ꯅꯪ ꯃꯤꯠꯇꯕ ꯃꯗꯣꯪ
ꯑ ꯅꯪ ꯀꯩꯅꯣ ꯇꯧꯕ꯭ꯔꯣ ꯅꯪ ꯊꯣꯛꯇ꯭ꯔꯣ ꯊꯣꯛꯄ ꯐꯪꯗꯦ
ꯑꯩ ꯊꯣꯡꯐꯝꯗ ꯑꯩ ꯀ꯭ꯂꯥꯁ ꯁꯦꯞꯇꯦꯝꯕꯔ ꯐꯧ ꯂꯩꯅꯦ ꯑꯗꯨꯒ ꯁꯦꯞꯇꯦꯝꯕꯔ ꯂꯣꯏꯕꯒ ꯑꯣꯛꯇꯣꯕꯔ ꯑꯩꯈꯣꯏꯒꯤ ꯗꯨꯔꯒꯥ ꯄꯨꯖꯥꯒꯤꯁꯤꯗ ꯌꯥꯝ ꯂꯥꯡꯕꯩꯅ ꯂꯥꯏꯕ꯭ꯔꯦꯔꯤ ꯀꯩꯀꯥꯗ ꯊꯣꯡꯍꯣꯟꯗꯣꯏꯔꯝꯒꯅꯦꯕ ꯑꯗꯨꯗ ꯆꯠꯍꯧꯔꯒꯦ ꯇꯧꯕꯅꯦ ꯑꯩ ꯊꯣꯛꯇꯣꯏꯕ ꯆꯍꯤ ꯑꯅꯤ ꯐꯥꯗꯣꯔꯦ ꯍꯟꯗꯛ ꯆꯃꯗ ꯑꯅꯤ ꯐꯥꯗꯅꯤ
ꯑꯦ ꯅꯪꯗꯤ ꯌꯥꯝ ꯀꯨꯏꯅ ꯂꯩꯕ ꯉꯝꯃꯤꯅ
ꯍꯩꯅꯈ꯭ꯔ ꯀꯩꯅꯣ ꯑꯗꯒꯤ ꯄꯤꯛꯉꯩꯗꯒꯤ ꯕꯣꯔꯔꯤꯡꯗꯁꯨ ꯂꯩꯔꯛꯄꯒ ꯑꯩꯈꯣꯏ ꯃꯥꯕꯨꯗꯨꯅ ꯂꯥꯛꯑꯦꯕ ꯑꯗ ꯌꯨꯝ ꯑꯣꯏꯅ ꯊꯣꯛꯕ ꯌꯦ ꯇꯕ
ꯑꯩꯁꯨ ꯑꯩꯗꯤ ꯉꯝꯃꯣꯏꯍꯦ
ꯑꯣ ꯑꯩꯈꯣꯏ ꯁꯤꯁꯨ ꯆ ꯃꯥꯟꯩ ꯑꯩꯈꯣꯏ ꯁꯤꯁꯨ ꯁꯦꯞꯇꯦꯝꯕꯔ ꯆꯪꯈꯤꯕꯅꯦ ꯃꯥꯅ ꯑꯃꯨꯛ ꯅꯣꯏꯗ ꯀꯩꯅꯣꯗ ꯒ꯭ꯔꯦꯇꯔ ꯅꯣꯏꯗꯥꯗ ꯃꯥꯗꯤ ꯑꯃꯨꯛ ꯑꯩꯉꯣꯟꯗ ꯑꯃꯨꯛ ꯊꯪꯗꯣꯏꯅꯦ ꯃꯥꯅ ꯑꯃꯨꯛ ꯃꯊꯪ ꯆꯍꯤꯒꯤ ꯃꯥꯔꯁꯇ ꯊꯣꯛꯇꯣꯏꯅꯦ
ꯑꯣ ꯑꯗꯨꯗꯤ ꯅꯪ ꯃꯊꯪ ꯆꯍꯤ ꯖꯨꯟꯗꯒ ꯊꯣꯛꯂꯛꯄꯗꯤ ꯑꯣꯏꯔꯔꯣꯏ ꯀꯩꯁꯨ
ꯑ ꯈꯪꯗꯦ ꯀꯩꯅꯣꯗꯤ ꯑꯩ ꯃꯊꯪꯗ ꯃꯥꯔꯁꯇ ꯊꯣꯛꯇꯥꯔꯗꯤ ꯑꯩꯈꯆꯤꯜ ꯏꯅꯥꯎ ꯔꯤ ꯌꯨꯅꯤꯌꯟ ꯇꯧꯗꯨꯣꯏꯅꯦꯕ ꯑꯩꯈꯣꯏ ꯑꯩꯈꯣꯏ ꯏꯅꯥꯎꯄꯥꯁꯨ ꯁꯤꯂꯣꯡꯗ ꯂꯩꯌꯦꯕ ꯍꯥꯎꯗ ꯑꯩꯈꯣꯏꯅꯅꯥꯎꯄꯥꯁꯨ ꯆꯪꯉꯤꯕꯗꯩ ꯊꯣꯛꯂꯛꯇꯕ ꯃꯥꯅ ꯃꯃꯥꯡꯁꯦ ꯑꯩ ꯖꯨꯟ ꯖꯨꯂꯥꯏꯗ ꯑꯗꯨꯃꯥꯏꯅ ꯁꯨ ꯃꯥꯥꯟꯅ ꯆꯪꯈꯤꯕꯗꯣ ꯑꯗꯨꯅ ꯃꯥꯔꯁꯇ ꯄꯨꯂꯞ ꯔꯤꯅꯨꯁꯟ ꯇꯧꯔꯗꯤꯦꯅ ꯑꯩ ꯌꯥꯎꯁꯪ ꯌꯥꯎꯗꯕ ꯆꯍꯤ ꯀꯌꯥ ꯑꯍꯨꯝ ꯃꯔꯤ ꯃꯔꯤꯃꯨꯛ ꯐꯥꯔꯝꯗ ꯃꯥꯜꯂ ꯌꯥꯎꯁꯪ ꯌꯥꯎꯗꯕ ꯀꯨꯏꯔꯦ ꯍꯥꯏꯕ ꯃꯅꯤꯄꯨꯔ ꯏꯚꯦꯟ ꯑꯝꯇ ꯌꯥꯎ ꯐꯪꯗꯦ ꯑꯩꯈꯣꯏ ꯅꯣꯏꯗꯤ ꯂꯥꯏꯔꯒꯣ ꯇꯧꯔꯝꯃꯅꯦ
ꯂꯥꯏ ꯍꯔꯥꯎꯕ ꯇꯧꯗ꯭ꯔꯤꯕ ꯃꯥꯜꯂꯦ ꯍꯧꯖꯤꯛ
ꯑꯁ ꯑꯩꯈꯣꯏ ꯂꯥꯏ ꯍꯔꯥꯎꯕ ꯇꯧꯔꯤ ꯌꯥꯎꯅꯤꯡ ꯃꯣꯏꯅ ꯌꯥꯎꯗꯕ ꯀꯨꯏꯔꯦ ꯍꯥꯏꯕ ꯂꯥꯏ ꯍꯔꯥꯎꯕꯗꯤ
ꯑꯩꯗꯤ ꯑꯩꯗꯤꯀꯣ ꯍꯥꯏꯗꯤꯅꯦ ꯌꯥꯎꯃꯟꯗꯗꯅꯅꯦ ꯈꯪꯕ꯭ꯔꯥ ꯀꯩꯁꯨꯝ ꯈꯟꯖꯤꯜꯂꯛꯇꯦꯕ ꯑꯗꯨꯒꯨꯝꯕ ꯑꯗꯨꯒ ꯁꯨꯝ ꯅꯤꯉꯣꯜ ꯆꯥꯛꯀꯧꯕ ꯒꯨꯝꯕ ꯑꯗꯩ ꯌꯨꯝ ꯁꯨꯝꯗ ꯌꯨꯝꯗꯒ ꯁꯨꯝ ꯂꯩꯅꯤꯡꯕꯗꯨ ꯈꯛꯇꯅꯤꯗ ꯑꯩꯅ ꯐꯥꯎꯋ ꯆꯟ
ꯍꯪ ꯑꯩ ꯑꯗꯨꯨꯝꯝꯕꯕꯗꯤ ꯀꯃꯩꯔꯥꯎꯜ ꯇꯝꯛ ꯌꯥꯎ ꯇꯗꯅꯤꯅꯦ ꯌꯥꯎ ꯇꯥꯟ ꯇꯧꯗ꯭ꯔꯦ ꯆꯔꯣꯡꯗ ꯃꯣꯏꯔ ꯂꯩꯀ ꯄ ꯂꯥꯛꯄꯗꯨꯁꯨꯨꯝ ꯃꯣꯏ ꯑꯗꯨꯗꯗꯤ ꯌꯥꯎꯁꯪ ꯇꯧꯗꯦꯗꯣ ꯑꯗꯨꯒ ꯑꯃꯨꯛ ꯁ꯭ꯋꯥꯏꯗꯨꯅ ꯑꯃꯨꯛ ꯀꯩꯅꯣ ꯇꯧꯋꯦꯕ ꯑꯩ ꯑꯩꯅ ꯂꯩ ꯖꯒꯥꯗꯨꯗꯗꯤ ꯀꯩꯁꯨ ꯀꯩꯅꯣ ꯌꯥꯎꯁꯪꯒꯤ ꯃꯔꯥꯡ ꯃꯔꯥꯡ ꯇꯧꯕ ꯑꯗꯨꯣꯏꯗꯦꯕ ꯖꯒꯥꯗꯣ ꯀꯩꯅꯣ ꯇꯧꯗꯕꯒꯤ ꯀꯣꯄ꯭ꯔꯦꯠ ꯌꯥꯝ ꯂꯩꯕꯒꯤꯦ ꯑꯗ ꯅꯨꯡꯉꯥꯏꯕ ꯃꯤ ꯈꯪ ꯈꯪꯗꯕꯗꯣ ꯇꯧꯋꯦ
ꯅꯪ ꯍꯧꯖꯤꯛ ꯀꯥꯏ ꯅꯪ ꯍꯧꯖꯤꯛ ꯂꯝꯕꯤꯗ ꯂꯩꯔꯤꯔꯣ
ꯑꯩ ꯂꯥꯏꯕꯨ ꯏꯗꯦ ꯍꯜꯂꯄꯪ ꯉꯥꯏ
ꯑꯣ ꯈꯣꯡꯅ
ꯍꯦꯉ ꯑ ꯀꯣꯏ ꯀꯅꯣ
ꯑ ꯈꯣꯡꯅ ꯍꯜꯂꯛꯏꯔꯣ ꯈꯣꯡꯅ
ꯈꯣꯡꯅ ꯍꯞ ꯀꯩꯅꯣꯕ ꯑꯣꯇꯣ ꯁꯦꯝꯕ ꯈꯔ ꯂꯥꯞꯄ ꯑꯗꯨꯗꯒꯤ ꯈꯣꯡꯅ ꯂꯥꯛꯑꯦ
ꯎꯝ
ꯍꯪꯗꯦꯗ ꯑꯩ ꯀꯝꯄꯤꯇꯤꯇꯤ ꯀꯝꯄꯤꯇꯤꯇꯤ ꯑꯦꯛꯝ ꯁꯥꯥꯕꯁꯦ ꯀꯣꯛ ꯌꯥꯝ ꯆꯤꯛꯏꯔ
ꯆꯤꯛꯄꯅꯦ ꯆꯤꯞꯄꯅꯦ ꯊꯥꯕ꯭ꯔꯥꯕꯨ ꯗꯤꯄ꯭ꯔꯦꯁꯟ ꯆꯠꯀꯦ ꯇꯧꯗꯅꯀꯣ
ꯑꯩ ꯑꯩꯗꯤ ꯆꯍꯤꯁꯤꯒ ꯑꯃ ꯃꯈꯥꯏꯃꯨꯛ ꯁꯜꯦ ꯑꯩꯅ ꯑꯃꯨꯛ ꯀꯩꯅꯣ ꯑꯣꯏꯕ ꯆꯥꯇꯔ ꯑꯦ ꯀꯥꯎꯟꯇꯤꯡ ꯑꯣꯏꯕ ꯁꯥꯏꯟꯁꯀꯤꯦꯗꯤ ꯄ꯭ꯔꯥꯕ ꯂꯥꯏꯅꯦ ꯍꯣꯏ
ꯑ ꯅꯪꯒꯤ ꯅꯪꯒꯤꯔꯣꯝꯗꯅ ꯑꯩ ꯅꯨꯃꯤꯠ ꯇꯥꯡꯉꯦ ꯀꯃꯁ
ꯑꯩꯈꯣꯏꯅ ꯈꯪꯉꯦ ꯀꯃꯔꯁꯅꯪꯉꯨ ꯅꯣꯏꯒꯤ ꯑꯃꯨꯛ ꯀꯩꯅꯣ ꯇꯧꯔꯅꯤ ꯑꯗꯣ ꯀꯩ ꯍꯥꯏꯅꯤ ꯃꯅꯤꯄꯨꯔꯔꯤꯗꯤ ꯀꯃꯔꯁꯁꯦ ꯄꯨꯔꯥ ꯁꯤꯡ ꯁꯥꯟꯅꯕꯗꯣ ꯑꯣꯏꯗꯗꯅ ꯑꯁ ꯁꯥꯏꯁ ꯍꯥꯏꯒꯗꯤ ꯂꯣꯏꯔꯦꯗꯣ ꯑ ꯑꯩ ꯁꯥꯏꯟꯁꯁꯦ ꯃꯤꯅꯒ ꯈꯤꯇꯪꯒ ꯇꯝ ꯈꯤꯇꯪꯒ ꯀꯩꯅꯣ ꯇꯧꯔꯛꯁꯦ ꯄꯨꯔꯥꯕ ꯂꯥꯏꯅꯦ ꯍꯥꯏꯕ ꯃꯤꯅ ꯂꯥꯏꯔꯤꯛ ꯌꯥꯝ ꯍꯩꯇꯕꯀꯣ ꯃꯥꯟꯕꯗꯣ
ꯑꯥ ꯑꯣ ꯍꯩꯖꯗꯕꯩꯅꯤꯗ ꯑꯩꯗꯤꯀꯣ ꯑꯩꯗꯤ ꯃꯦꯠꯁ ꯍꯩꯇꯦꯍꯦ
ꯑ ꯃꯤꯅꯅꯦ ꯀꯃꯔꯁ ꯍꯥꯏꯔ ꯃꯦꯁꯇ ꯉꯥꯛꯇ ꯈꯜꯂꯦ ꯑꯣ ꯁꯥꯏꯟꯁꯅ ꯍꯦꯟꯅ ꯃꯦꯠ ꯍꯩꯐꯝ ꯊꯣꯛꯄꯅꯦꯕ ꯁꯥꯏꯟꯁꯀꯤꯗꯤ ꯐꯤꯖꯤꯛꯁ ꯍꯥꯏꯔꯦ ꯀꯦꯃꯤꯁꯇ꯭ꯔꯤ ꯍꯥꯏꯗ ꯍꯣꯠꯄ ꯑꯗꯨꯝ ꯌꯥꯎꯏ ꯑꯗꯨꯗꯤ ꯑꯗꯣ ꯑꯩꯈꯣꯏꯗꯤ ꯑꯗꯨꯃꯥꯏꯅ ꯍꯣꯠꯄ ꯌꯥꯎꯗꯦꯕ ꯍꯈꯣꯏꯗꯤ ꯀꯥꯜꯀꯨꯂꯦꯇꯔ ꯁꯤꯖꯤꯟꯅꯍꯜꯂꯦꯕ ꯑꯗꯨꯅꯒꯤ ꯑꯩ ꯅꯍꯥꯟ ꯀꯩꯅꯣ ꯑꯩꯈꯣꯏ ꯁꯦꯅꯤꯌꯔ ꯑꯃꯅ ꯃꯥꯗꯣ ꯐꯤꯖꯤꯛꯁ ꯇꯧꯕꯅꯦꯕ ꯁꯥꯏꯟꯁ ꯀꯣ ꯁꯦꯀꯥ ꯌꯥꯎꯕꯒꯤ ꯊꯥꯔꯛꯄ ꯑꯩꯅ ꯃꯦꯁ ꯀꯔꯤ ꯊꯥꯔꯛꯀꯅꯣ ꯍ ꯍꯦꯅ ꯍꯥꯏꯕ ꯑꯗꯨꯒ ꯃꯦꯠꯁ ꯅꯠꯇꯦ ꯐꯤꯖꯤꯛꯁ ꯑꯩꯅ ꯀꯩꯅꯣ ꯐꯤꯖꯤꯛꯁꯦꯗ ꯈꯣꯠꯄ ꯌꯥꯎꯔꯣꯏ ꯀꯩꯅꯣ ꯑꯗꯨꯗꯒꯤ ꯃꯦꯠꯁ ꯑꯣ ꯐꯤꯖꯤꯛꯁꯦꯁꯨ ꯈꯣꯠꯄ ꯌꯥꯝ ꯌꯥꯎꯕ꯭ꯔꯅ ꯀꯣꯟꯅ ꯈꯪꯉꯤꯅꯦ ꯍꯥꯏꯕ
ꯑꯩ ꯃꯦꯠꯁ ꯍꯩꯇꯦꯕ ꯈꯪꯕ꯭ꯔꯥ ꯑꯩꯅ ꯈ꯭ꯋꯥꯏ ꯍꯩꯇꯕꯕꯁꯦ ꯃꯦꯠꯁꯅꯦꯕ ꯑꯗꯨꯏꯁꯨ ꯂꯧꯔꯤꯕꯅꯤ ꯁꯥꯏꯟꯁ ꯂꯧꯅꯤꯡꯕꯒꯤ ꯃꯌꯥꯏꯅꯀꯣ ꯍꯧꯖꯤꯛ ꯑꯣꯞꯇꯣꯃꯦꯇꯔꯤꯒꯁꯦ ꯍꯣꯠꯄꯒ ꯌꯥꯎꯔꯛꯄꯗ ꯑꯩ ꯑꯗꯨꯝ ꯃꯪꯗꯣꯔꯤꯕꯅꯤꯗꯣ ꯍꯧꯖꯤꯛ ꯐꯥꯎꯒꯤꯗꯤ ꯌꯥꯝ ꯂꯥꯏꯔꯤꯑꯕ
ꯑꯁ ꯑꯩ ꯑꯩꯁꯨ ꯃꯦꯠꯁꯇꯣ ꯄꯨꯔꯥ ꯑꯩꯈꯣꯏꯗꯤ ꯀꯃꯔꯁ ꯂꯧꯔꯛꯄꯅꯤꯅ ꯃꯦꯠꯁꯇꯣ ꯑꯣꯞꯁꯅꯦꯜ ꯑꯣꯏꯔꯛꯑꯦꯕ ꯑ ꯅꯣꯏ ꯁꯥꯥꯟꯏꯁ ꯇꯧꯕ ꯗꯥ ꯕꯥꯑꯣ ꯑꯣꯞꯁꯅꯦꯜ ꯑꯣꯏꯕꯩ ꯇꯥꯏꯞ ꯑꯗꯨꯅ ꯄꯨꯔꯥꯥꯟ ꯃꯤꯅꯥꯏꯔꯨꯔꯦ ꯑꯗꯨꯒ ꯑꯩꯈꯣꯏ ꯁꯤꯒꯤ ꯑꯩꯅ ꯊꯥꯏꯔꯤꯕ ꯑꯦꯛꯖꯥꯝꯁꯤꯒꯤ ꯀꯩꯅꯣꯗ ꯑꯃ ꯌꯨ ꯄꯤ ꯑꯦꯁ ꯁꯤꯗꯒ ꯄꯦꯂꯤꯝꯁꯇꯒ ꯀꯩꯅꯣ ꯇꯧꯗꯅꯦ ꯔꯤꯇꯔꯟꯗꯣ ꯌꯥꯎꯗ꯭ꯔꯥ ꯃꯦꯠꯁꯦ ꯑꯗꯨꯃꯥꯏꯅ ꯑꯩꯈꯣꯏꯁꯨ ꯌꯥꯎꯋꯦꯕ ꯃꯥꯔꯛ ꯆꯥꯝꯃꯒꯤ ꯑꯁ ꯑꯩꯅ ꯑꯗꯨꯗ ꯄꯥꯝ ꯑꯁ ꯇꯧꯎ ꯆꯪꯉꯦꯅꯦ ꯑꯩꯈꯣꯏꯅ ꯑꯃꯨꯛ ꯆꯍꯤ ꯑꯃꯗ ꯑꯍꯨꯝꯂꯛ ꯇꯧꯕ ꯐꯐꯕ ꯑꯃꯅ ꯑꯗꯨꯅ ꯑꯍꯨꯝꯂꯛ ꯇꯧꯕꯒꯤ ꯐꯕ ꯑꯃꯅ ꯑꯩ ꯑꯍꯨꯝꯂꯛ ꯁꯨꯕꯗꯕꯨꯗꯤ ꯈꯟꯖꯔꯁꯨ ꯆꯍꯤꯕꯨꯗꯤ ꯌꯥꯝ ꯀꯟ ꯃꯥꯡꯗ꯭ꯔꯦꯕ ꯑꯥꯕꯣ
ꯅꯪ ꯅꯪ ꯇꯨ ꯊꯥꯎꯖꯟ ꯐꯣꯔ ꯅꯠꯇ꯭ꯔꯣ
ꯃ ꯇꯨ ꯊꯧꯖꯟ ꯐꯥꯏꯕ
ꯐꯥꯏꯕ ꯂꯥꯛꯑꯣ ꯆꯃꯤꯅꯤ
ꯑꯩ ꯑꯗꯨꯣ ꯅꯪ ꯃꯤꯡꯗꯣ ꯑꯍꯥꯟꯕꯗꯁꯨꯥꯎꯟꯖꯧꯔꯛꯄ ꯑꯣꯏꯕ ꯅꯪ ꯑꯩ ꯅꯉꯣꯟꯗ ꯆꯦꯅ ꯁꯦꯞ ꯇꯧꯔꯝꯃꯦꯕ ꯑꯗꯨꯒ ꯈꯜꯂꯦꯑꯒ ꯑꯁ ꯍꯣꯏ ꯕꯦꯁ ꯑꯗꯨꯝ ꯏꯃꯥꯟꯅꯩꯁꯤꯕꯅ ꯍꯥꯏꯔꯒ ꯑꯃꯨꯛꯛꯇ ꯇꯩꯅꯅꯦꯕ ꯆꯦ ꯑꯃꯨꯛ ꯂꯧꯊꯣꯏꯅꯦ ꯍꯥꯏꯕ
ꯑꯩꯗꯤ ꯀꯩꯁꯨꯝ ꯈꯟꯗꯦꯍꯦ ꯑꯩꯗꯤ ꯇꯨ ꯊꯥꯎꯖꯟ ꯁꯕꯦꯟꯒꯤꯕꯣ ꯑꯗꯨꯝ ꯏꯃꯥꯟꯅꯕꯤꯗꯧꯗꯤꯤꯅꯦ ꯑꯩꯗꯤ ꯀꯩꯁꯨꯝ ꯈꯟꯗꯦ ꯑꯗꯨꯅꯅꯦ ꯑꯃ ꯎꯔꯃꯤꯂꯥꯗꯣ ꯈꯪꯕ꯭ꯔꯥ
ꯍ
ꯈꯪꯉꯝꯃꯔꯣꯏꯅꯦ ꯑꯩ ꯑꯩꯗꯤ ꯌꯥꯎꯗ꯭ꯔꯦꯍꯦ ꯒ꯭ꯔꯨꯞꯄꯨ ꯎꯔꯃꯤꯂꯥꯥꯁ ꯑꯁꯤꯅꯅꯦ ꯑꯦꯛꯁꯣ ꯑꯦꯜꯅꯦꯕꯀꯣ ꯑꯗꯣ ꯃꯥ ꯃꯥ ꯇꯨ ꯊꯥꯎꯖꯟ ꯁꯤꯛꯁꯅꯦꯕꯀꯣ ꯀꯣ ꯑꯗꯣ ꯃꯥꯅꯦ ꯑꯩ ꯃꯤꯡꯗꯣ ꯏꯁꯀ꯭ꯔꯤꯟ ꯁꯣꯠ ꯀꯩꯕꯥꯅꯤ ꯁꯨꯝ ꯂꯧꯅꯔꯁꯤ ꯁꯒ ꯄ꯭ꯔ ꯃꯥ ꯑꯩ ꯃꯤꯒꯣ ꯆ ꯖꯥꯅ ꯇꯧꯕꯧꯕ ꯑꯩꯅ ꯍꯩꯅꯗꯦꯍꯦ ꯆꯦꯗꯣ ꯂꯧꯊꯣꯛꯑꯣꯅ ꯍꯥꯏꯅꯦ ꯈꯪꯕ꯭ꯔꯥ ꯑꯗꯨ ꯂꯧꯊꯣꯛꯍꯜꯂꯤꯅꯦ
ꯑ ꯑꯩꯅ ꯑꯃꯨꯛꯉꯥꯡꯥꯛꯀ ꯂꯣꯏꯅꯩ ꯍꯥꯏꯇꯦ ꯑꯉꯥꯡꯗꯤ ꯑꯝꯇꯁꯨ ꯂꯣꯏꯅꯗꯦꯕ ꯑꯩꯉꯣꯟꯗ ꯍꯟꯥꯟꯕ ꯅꯥꯠꯇ ꯕ ꯅꯦ
ꯑ
ꯑꯉꯥꯡꯝꯗ ꯑꯩꯅ ꯀꯩꯅꯣ ꯒ꯭ꯔꯨꯞꯇ ꯇꯤꯟꯅꯩꯁꯠ ꯇꯅꯤ ꯇꯥꯗꯣ ꯑꯗꯨꯨꯃꯅꯦ ꯁꯅꯥꯊꯣꯏꯅꯦ ꯑꯩꯅ ꯊꯤꯅꯦꯁꯦ ꯑꯗꯨ ꯌꯥꯝ ꯀꯟꯅ ꯋꯥꯔꯤꯏ ꯁꯥꯟꯅꯕꯗꯤ ꯑꯣꯏꯗꯣꯏꯗ
ꯑꯩꯁꯨ ꯁꯅꯥꯣꯏ ꯑꯩꯁꯨ ꯁꯅꯥꯊꯣꯏ ꯌꯥꯝ ꯄꯥꯝꯅ ꯋꯥꯔꯤ ꯁꯅꯕ ꯑꯣꯏꯗ
ꯃꯣꯏ ꯀꯩꯅꯣ ꯆꯦꯔꯤꯅꯥ ꯍꯣꯏ ꯀꯩꯀꯥꯗꯨꯕꯨꯗꯤꯝ ꯆꯦꯔꯤꯅꯥꯁꯨ ꯀꯩꯁꯨ ꯋꯥꯔꯤ ꯁꯥꯟꯅꯗꯦꯗ ꯑꯗꯨꯝ ꯅꯣꯡꯐꯥꯗꯣꯛ ꯅꯝꯕꯔ ꯈꯛꯇꯪ ꯂꯩꯅꯤ ꯍꯥꯏꯕ ꯈꯛꯇꯪꯅꯦꯕ ꯐꯪ ꯄꯨꯔꯥ ꯑꯩꯈꯣꯏꯅ ꯑꯃꯨꯛ ꯄꯨꯔꯥ ꯭ꯔꯕꯅꯤ ꯇꯧꯋꯦꯕꯣ ꯃꯤꯅ ꯍꯧꯔꯛꯇ꯭ꯔꯒꯦ ꯍꯧꯔꯛꯇꯕꯗꯣ ꯑꯩꯁꯦ ꯍꯧꯒꯠꯂꯛꯄꯗꯗꯒꯤꯗꯤ ꯑꯗꯣ ꯃꯦꯁꯦꯁ ꯊꯥ ꯊꯥꯔꯒ ꯀꯩꯅꯣ ꯇꯧꯔꯦ ꯑꯩ ꯖꯦꯔꯣ ꯐꯥꯏꯚꯅꯦ ꯍꯦꯜꯂꯦ ꯅꯥꯅꯦ ꯀꯥꯏꯛꯇꯅ ꯏꯟ꯭ꯔꯣꯗ꯭ꯌꯨꯁ ꯇꯧꯔ ꯈꯂꯕꯗꯤ ꯏꯅꯔꯖꯤ ꯑꯗꯨꯝ ꯑꯦꯖꯣꯔꯁ ꯇꯧꯔꯒ ꯁꯒꯦꯗ
ꯑꯗꯨꯅꯦ ꯑꯩꯈꯣꯏꯗꯤꯀꯣ ꯑꯗꯨꯃꯥꯏꯅ ꯑꯗꯨꯝ ꯇꯧꯕꯅꯦ ꯑ ꯃꯣꯏ ꯆꯦ ꯔꯤ ꯍ ꯆꯅꯤꯅꯤ ꯍꯣꯏ ꯁꯦ ꯅꯝꯕꯔ ꯁꯨꯝ ꯂꯩꯅꯕ ꯈꯛꯇꯅꯦ ꯍꯥꯏꯕ ꯑꯗꯨꯝ ꯍꯥꯏꯗꯤ ꯌꯥꯝ ꯄꯥꯛꯅ ꯃꯦꯁꯦꯁ ꯊꯥꯅꯕ ꯑꯣꯏꯗꯦꯕ ꯍꯣꯏ ꯃꯣꯏ ꯐꯣꯇꯣ ꯐꯖꯕ ꯊꯥꯒꯠꯂꯕꯗꯤ ꯐꯖꯩꯌꯦ ꯑꯗꯨꯗꯨ ꯍꯥꯏꯔꯝꯃꯦ ꯍꯧꯖꯤꯛꯇꯤ ꯍꯥꯏꯈꯤꯗ꯭ꯔꯦꯗ
ꯅꯞꯄꯗꯣ ꯀꯩ ꯍꯥꯏꯅꯤ ꯑꯗꯨꯅꯤ ꯍꯧꯖꯤꯛꯃꯥꯏꯅ ꯌꯥꯝ ꯅꯞꯄꯗꯣ ꯍꯩꯇꯕ
ꯑ ꯑꯩꯁꯨ ꯍꯩꯇꯦꯌꯦ ꯃꯤꯔꯟꯗꯥ ꯍꯥꯏꯁꯦ ꯑꯃ ꯖꯦꯔꯣ ꯀꯃ ꯃꯤꯔꯟꯗꯥꯁꯦ ꯑꯉꯥꯡꯗꯨꯔꯣꯁ ꯃꯁꯥꯏ ꯑꯣ ꯑꯗꯨꯗꯤ ꯅꯠꯇꯦ ꯑꯣ ꯑꯗꯨꯗꯤ ꯈꯪꯗꯦꯌꯦ ꯑꯩꯗꯤ ꯃꯤꯦꯔꯟꯗꯥ ꯑꯃ ꯃ ꯄꯥꯏ ꯊꯥꯗꯕꯤꯗꯨꯕꯨꯗꯤ ꯈꯪꯉꯦ
ꯁꯥꯏꯕꯨꯗꯤ ꯊꯥꯗꯤ ꯑꯃ ꯀꯩꯅꯣꯅ ꯇꯝꯕꯗꯣ ꯑꯦꯕ ꯀꯣꯏꯆ ꯁꯟꯗꯔ ꯀꯥꯏꯅꯣ ꯇꯝꯕꯅꯦ ꯑꯦꯝ ꯕꯤ ꯇꯝꯕꯗꯣ
ꯈꯪꯗꯌꯦ ꯃꯤꯔꯟꯗꯥꯔꯣ ꯊꯔꯤꯗꯤ ꯈꯪꯗ ꯁꯤꯁ ꯐꯨꯗꯤ ꯈꯪ ꯍꯥꯥ
ꯃꯥꯗꯤ ꯃꯁꯛ ꯌꯥꯝ ꯐꯖꯩꯕꯥ
ꯑꯩꯗꯤ ꯈꯪꯗꯦ ꯆꯦꯅꯤꯅꯤ ꯑꯥ ꯆꯦꯅꯤꯅꯤꯁꯦ ꯐꯖꯩꯌꯦ ꯑꯩꯗꯤ ꯆꯅꯤꯅꯤꯗꯨꯣ ꯆꯦꯅꯤ ꯌꯦꯟꯗꯣꯅꯦꯟ ꯇꯥꯔ
ꯑ ꯑꯩ ꯈꯪꯗꯦ ꯑꯗꯨꯗꯣ ꯅꯉꯣꯟꯗꯅ ꯍꯥꯏꯗꯤ ꯅ ꯈꯪꯗꯦ ꯑꯩ ꯆꯦꯠꯃꯤꯅ ꯑꯗꯨꯗꯤ ꯎ ꯑ ꯈꯪꯦ ꯑꯩ ꯃꯃꯤꯡ ꯑꯣꯏꯅꯗꯤ ꯀꯩꯅꯣ ꯌꯥꯝ ꯑꯦꯛꯇꯤꯚ ꯑꯣꯏꯖꯦ ꯆꯦꯔꯤꯅꯥ ꯑꯃ ꯑꯣꯏꯔꯦ ꯎꯝ ꯑꯗꯦ ꯀꯦꯖꯤꯦꯁꯤ ꯀ ꯑꯝꯆꯨ ꯈꯔ ꯍꯦꯛꯇꯤ ꯕꯦꯃꯥ ꯑꯜꯃꯥꯒꯗꯤ ꯋꯥꯔꯤ ꯁꯥꯟꯅꯁꯦ
ꯎꯝ ꯆꯦꯅꯤꯅꯤ ꯆꯦꯅꯤꯅꯤꯑꯅ ꯈꯪꯅꯕꯅꯤ
ꯑꯩ ꯒ꯭ꯔꯨꯞ ꯀꯩꯅꯣ ꯇꯧꯔꯦ ꯍꯥꯏꯕ ꯍꯥꯟꯅꯗꯤ ꯀꯩꯅꯣ ꯇꯧꯖꯕꯒꯤ ꯃ ꯁꯨꯄꯔ ꯀꯦꯔꯥ ꯑꯃ ꯌꯥꯎꯔꯦ ꯑꯗꯨꯗꯒꯤ ꯃꯅꯤꯄꯨꯔ ꯀꯦꯔꯥꯗ ꯑꯃ ꯌꯥꯎꯔꯦ ꯕꯦꯡꯒꯣꯜ ꯀꯦꯔꯥꯗ ꯑꯃ ꯌꯥꯎꯔꯦ ꯍꯧꯖꯤꯛ ꯂꯣꯏꯨꯛ ꯀꯗ ꯅ ꯂꯩꯦꯞ ꯇꯕꯦ ꯃꯅꯤꯁꯤꯗꯤ ꯌꯥꯎꯂꯤꯀꯣ ꯑꯩ ꯏꯁꯇꯣꯔꯦꯖ ꯌꯥꯗꯦ ꯍꯥꯏꯕ ꯃꯣꯏ ꯃꯌꯥꯝ ꯌꯥꯎꯁꯟꯖꯒꯦ
ꯑꯦꯛꯁꯋꯦꯜ ꯑꯦꯛꯁꯋꯦꯜꯐꯧ ꯌꯥꯎꯗ꯭ꯔꯦ
ꯅꯪꯅ ꯑꯦꯟ ꯍꯥꯏꯕꯟꯗꯤ ꯉꯥꯎꯗꯕ꯭ꯔꯥ
ꯑꯦꯟ ꯍꯥꯏꯐꯦꯟꯁꯨ ꯉꯥꯎꯋꯦ ꯑꯦꯟ ꯍꯥꯏꯐꯦꯟꯁꯨ ꯌꯥꯎꯔꯝꯃꯦ ꯃ ꯌꯥꯎꯗ꯭ꯔ ꯑꯩ ꯍꯧꯖꯤꯛ ꯑꯩ ꯍꯧꯖꯤꯛ ꯅꯨꯡꯁꯤꯕꯗ ꯉꯥꯎꯔꯦ ꯑ ꯑꯩꯗꯤꯀꯣ ꯑꯥ ꯑꯩꯗꯤ ꯑꯦꯛꯁꯣ ꯑꯦꯛꯁꯣꯅꯦ ꯑꯗꯩ ꯍꯥꯏꯐꯦꯦ ꯑꯗꯨꯗꯨꯒ ꯁꯕꯦꯟꯇꯤꯟꯒ ꯁꯤ ꯑꯍꯨꯝꯁꯦ
ꯑꯣ ꯑꯩ ꯍꯧꯖꯤꯛ ꯍꯧꯖꯤꯛ ꯀꯔꯦꯟꯅꯤ ꯀꯥꯟꯗꯔꯤꯁꯦ ꯑꯦꯅꯥꯄꯟ ꯀꯟꯅ ꯌꯦꯡꯉꯦ ꯍꯥꯏꯕ
ꯎꯝ ꯑꯦꯟ ꯍꯥꯏꯐꯦꯟꯁꯦ ꯑꯗꯣ ꯍꯤꯁꯨꯡ ꯇꯣꯛꯈꯤꯕꯗꯒꯤ ꯑꯩꯁꯤ ꯌꯦꯡꯅꯤꯡꯗ꯭ꯔꯕ
ꯁꯥꯎꯅꯤ ꯅꯣꯏ ꯃꯌꯥꯝꯅ ꯁꯞꯄꯣꯔꯠ ꯇꯧꯔꯁꯨ ꯑꯩ ꯑꯩ ꯈꯔ ꯅꯨꯡꯉꯥꯏꯇꯦ ꯃꯥꯅ ꯀꯩꯅꯗꯧꯗ
ꯑꯗꯨꯅꯦ ꯑꯗꯨ ꯍꯣꯏ ꯑꯗꯨꯗꯤ ꯌꯦꯡꯅꯤꯡꯗ꯭ꯔꯕ ꯑꯩꯗꯣ ꯑꯥ ꯊꯣꯛꯑꯕꯅꯦ
ꯀꯩꯅꯣ ꯂꯥꯏꯔꯤꯛ ꯌꯥꯝꯃꯛꯑꯒ ꯀꯩꯅꯣ ꯚꯌꯨ ꯌꯥꯝ ꯍꯋꯦꯅ
ꯌꯥꯝꯅꯤ ꯃꯤ ꯁꯞꯄꯣꯔꯠ ꯑꯗꯨꯝ ꯇꯧꯔꯝꯒꯅꯤ
ꯈꯪꯗꯦ ꯑꯩꯗꯤ ꯑꯦꯟ ꯍꯥꯏ ꯄꯦ ꯌꯥꯎꯗꯣꯏꯅꯤ ꯑꯟ ꯍꯥꯏ ꯄꯦ ꯈꯤꯇꯪ ꯁꯞꯄꯣꯔꯠ ꯇꯧꯅꯤ ꯃꯤꯅ ꯐꯠꯇꯦ ꯍꯥꯏꯔꯁꯨꯣ ꯇꯣꯛꯁꯤꯦ ꯀꯣꯏ ꯍꯥꯏꯔꯗꯣ
ꯑꯦꯟ ꯍꯥꯏꯐꯦꯟꯁꯨꯣꯡꯉꯣꯟꯁꯦ
ꯑꯩ ꯌꯦꯦꯡ ꯃꯔꯤ ꯌꯦꯒ ꯑꯩꯗꯦꯒ
ꯑꯣ ꯦꯛꯁꯦꯛ ꯑꯗꯨꯝ ꯐꯖꯕꯅꯤꯗ ꯆꯦꯛꯁꯨ ꯑꯗꯨꯏꯗꯤ ꯖꯣꯡꯎꯟ
ꯑꯩ ꯑꯩꯅ ꯥꯏ ꯁꯦꯀꯔꯗ ꯌꯦꯡꯉꯣꯅꯦ
ꯑ ꯖꯣꯡꯉꯣꯟ ꯑꯩꯗꯤꯀꯣ ꯕꯦꯛꯀꯤꯌꯟꯒ ꯃꯥꯟꯅ ꯃꯥꯟꯅꯕ ꯉꯥꯛꯇ ꯉꯥꯎꯔꯛꯀꯅꯤ ꯀꯣ ꯒ꯭ꯔꯨꯞꯁꯦ